ꯍꯂꯣ
ꯂꯣ
ꯍꯜꯂꯣ ꯇꯥꯔꯕ꯭ꯔꯣ ꯑꯦꯛꯖꯥꯝ ꯗꯨꯗꯤ ꯍꯥꯃꯨ ꯍꯥꯃꯨ ꯑꯗꯨꯝ ꯇꯥꯏꯌꯦ ꯑꯦꯛꯖꯥꯝ ꯗꯨꯝ ꯅꯨꯡꯉꯥꯏ ꯍꯥꯏ ꯇꯥꯏꯦ ꯇꯥꯏꯌꯦ
ꯑ ꯀꯌꯥ ꯅꯨꯡꯉꯥꯏꯅꯣ ꯉꯁꯥꯏ ꯃꯥꯔꯛ ꯀꯌꯥꯃꯨꯛ ꯇꯧꯔꯝꯃꯕ
ꯑꯦꯁꯦ ꯇꯥꯏꯞ ꯃꯔꯤ ꯍꯪꯕ ꯑꯗꯣ ꯃꯥꯔꯛ ꯇꯔꯥ ꯄꯤꯕꯩ ꯗꯩ ꯃꯔꯤ ꯃꯛ ꯑꯩ ꯍꯥꯏꯔꯛ ꯀꯦꯁꯦ ꯑꯦꯁꯦ ꯇꯥꯏꯞꯇ ꯃꯔꯤ ꯍꯪꯉꯦꯕꯀꯣ ꯇꯔꯥ ꯄꯤꯕꯗ ꯑꯗꯣ ꯇꯔꯥ ꯄꯤꯕ ꯗꯨꯝ ꯁꯥꯖꯤꯜꯂꯒꯗꯣ ꯃꯦ ꯑꯗꯒꯤ ꯐꯥꯏꯕ ꯃꯥꯔꯛꯁ ꯕꯥ ꯑꯅꯤ ꯃꯨꯛ ꯏꯔꯝꯃꯦ ꯑꯗꯨꯒ ꯇꯨ ꯃꯥꯛꯁ
ꯔꯣꯃꯥꯟꯁꯔ ꯔꯥ ꯍꯜꯂꯣ ꯍꯦꯜꯂꯣ ꯇꯥꯗ꯭ꯔꯣ ꯍꯜꯂꯣ